ꯑꯍꯣꯏ ꯇꯥꯏꯌꯦ
ꯀꯩꯗꯧꯔꯤꯅꯣ
ꯑꯩꯁꯦ ꯍꯤꯞꯄꯝꯃꯤꯕ
ꯀꯥꯏ ꯂꯩꯒꯦ
ꯌꯨꯝꯗꯅꯦ
ꯍꯥ ꯍꯥ ꯍꯥ
ꯌꯨꯝ ꯍꯥꯏꯁꯦ ꯀꯥꯏꯗꯅꯣ ꯍꯨꯝ ꯅꯪ ꯌꯨꯝ ꯀꯥꯏꯗꯅꯣ
ꯌꯨꯝꯅꯤ ꯌꯨꯝꯅꯤ ꯀꯩꯅꯣꯅꯦ
ꯌꯨꯝ ꯍꯥꯏꯁꯤ ꯂꯩꯅꯥ ꯀꯩꯅꯣ
ꯑꯦ
ꯂꯝ ꯀꯥꯏꯗꯅꯣ ꯍꯥꯏꯗꯣꯏꯔꯣ
ꯑꯥꯏ ꯑꯗꯨꯒꯨꯝꯕꯗꯤ ꯀꯩꯅꯣ ꯍꯥꯏꯕ ꯌꯥꯗꯦ
ꯀꯩꯒꯤ
ꯍꯥꯏꯕ ꯌꯥꯗꯕꯅꯦ ꯍꯣꯔꯦꯟ ꯋꯥꯆꯦꯞꯇ ꯍꯥꯏꯕꯤ ꯀꯩꯅꯣꯗ ꯍꯥꯏꯕꯤꯒꯦ
ꯑꯥ ꯀꯩ ꯀꯩ ꯇꯧꯔꯒ ꯂꯩꯒꯦ ꯀꯥꯏ ꯀꯥꯏ ꯂꯩꯒꯦ ꯍꯧꯖꯤꯛ
ꯌꯨꯝꯗ ꯂꯩꯌꯦ ꯍꯥꯏꯕꯅꯤꯅꯦ
ꯆꯥꯛ ꯏꯁꯤꯡꯗꯤ ꯊꯣꯡꯈ꯭ꯔꯕ꯭ꯔꯣ ꯀꯃꯥꯏ
ꯆꯥꯛ ꯏꯁꯤꯡꯁꯦ ꯍꯧꯖꯤꯛꯇꯤ ꯈꯔ ꯉꯜꯂꯦ ꯍꯣꯔꯦꯟ ꯉꯥꯏꯍꯥꯛ ꯂꯩꯔꯒ ꯊꯣꯡꯕ ꯍꯧꯔꯅꯤ
ꯀꯩꯅꯣ ꯌꯧꯕ
ꯅꯈꯣꯟꯗꯣ ꯉꯥꯏꯈꯣ ꯉꯥꯏꯈꯣ ꯑꯗꯨꯒꯨꯝꯕꯗꯣ ꯀꯩꯝꯇ ꯍꯥꯏꯕ ꯌꯥꯗꯕꯅꯦꯕ ꯑꯗꯣ ꯅꯪꯗꯣ ꯀꯩꯅꯣ ꯍꯥꯏꯒꯦ ꯅꯈꯣꯟꯗꯣ
ꯎꯝ
ꯌꯥꯝꯅ ꯇꯥꯕꯗꯣ ꯑ ꯇꯞꯄꯦ ꯌꯥꯝꯅ
ꯀꯩꯒꯤꯔꯣ
ꯈꯪꯗꯦ
ꯇꯥꯕ꯭ꯔꯣ
ꯍꯣꯏ ꯇꯥꯔꯦ ꯍꯧꯖꯤꯛꯇꯤ
ꯀꯔꯤꯒꯤꯔꯣ ꯈꯪꯗꯦ ꯑꯩꯗꯤ
ꯍꯥꯏꯗꯤ ꯇꯥꯕ ꯀꯥꯟꯗ ꯌꯥꯝ ꯆꯠꯄꯗꯣ ꯈꯪꯕ꯭ꯔꯥ
ꯅꯦꯠꯋꯥꯛꯅ ꯑꯣꯏꯔꯝꯅꯤ ꯑꯗꯨꯗꯤ
ꯑꯣ ꯍꯣꯏ ꯍꯣꯏ ꯑꯗꯨꯨꯅꯤꯗ
ꯅꯨꯡꯉꯥꯏꯔꯒ ꯂꯩꯕ ꯅꯠꯇ꯭ꯔꯣ ꯑꯩ ꯂꯣꯏꯗ꯭ꯔꯤ ꯍꯧꯗ꯭ꯔꯤ ꯋꯥꯠꯂꯤꯌꯦ ꯊꯦꯡꯈ꯭ꯔꯅꯤ ꯑꯩꯈꯣꯏꯗꯤ ꯀꯩꯅꯣ ꯄꯨꯡ ꯁꯚꯦꯟ ꯑꯩꯠ ꯄꯨꯡ ꯇꯔꯦꯠ ꯅꯤꯄꯥꯜ ꯑꯗꯥꯏ ꯌꯦꯁ ꯄꯨꯡ ꯇꯔꯦꯠ ꯅꯤꯄꯥꯜ ꯑꯗꯏꯗ ꯑꯗꯨꯋꯥꯏꯗ ꯇꯧꯅꯤ ꯆꯥꯛ ꯌꯦꯟꯁꯥꯡ
ꯑꯣ ꯑꯣ ꯀꯅꯥ ꯊꯣꯡꯗꯣꯏꯅꯣ
ꯑꯩ ꯊꯣꯡꯉꯅꯤꯌꯦ
ꯊꯕꯛ ꯌꯥꯝ ꯐꯕꯩ ꯋꯥꯅꯤꯅꯦ
ꯍꯣꯏ ꯊꯕꯛ ꯌꯥꯝ ꯐꯕꯅꯦ ꯍꯥꯏꯇꯥꯔꯦ ꯌꯨꯝ ꯐꯦꯃꯤꯂꯤꯒ ꯂꯩꯃꯤꯟꯅꯗꯕꯅꯤꯅꯀꯣ
ꯑꯣ ꯇꯣꯉꯥꯟ ꯇꯣꯉꯥꯟ ꯂꯩꯕ꯭ꯔꯣ ꯑꯣ ꯕꯔꯥꯗ ꯂꯩꯕ
ꯍꯣꯏ ꯕꯔꯥ ꯂꯩꯌꯦ
ꯐꯩꯌꯦ ꯐꯩꯌꯦ
ꯑꯩꯈꯣꯏꯗꯤ ꯊꯕꯛ ꯐꯔꯦ ꯍꯥꯏꯇꯥꯔꯦ ꯊꯕꯛ ꯐꯩ ꯍꯥꯏꯇꯥꯔꯦ ꯅꯠꯇ꯭ꯔꯣ
ꯍꯣꯏꯅꯦ ꯑꯗꯨꯝ ꯅꯨꯡꯇꯤꯒꯤ ꯐꯧꯀꯣ
ꯏꯁ ꯑꯗꯨꯝ ꯐꯔꯒ ꯂꯩꯈ꯭ꯔꯕꯅꯦꯍꯦ ꯀꯩꯅꯣ ꯒꯨꯠ ꯕꯣꯏ ꯍꯥꯏꯔꯒ ꯂꯩꯕꯅꯦ ꯑꯦ ꯑꯐꯕ ꯑꯉꯥꯡ ꯍꯥ ꯍꯥ ꯑꯍꯥ
ꯃꯁꯤ ꯁꯣꯏꯔꯣꯏꯍꯦ
ꯑꯩꯗꯤ ꯑꯣ ꯑꯃꯨꯛꯀ ꯍꯥꯏꯒꯦ ꯇꯧꯋꯦ ꯑꯍꯥꯟꯕ ꯀꯣꯜ ꯇꯧꯕꯅꯦ
ꯑꯣ ꯑꯁꯤꯅ ꯑꯍꯥꯟꯕ ꯑꯣꯏꯗꯣꯏꯔꯣ
ꯌꯦꯁ ꯑꯁꯤꯅ ꯑꯍꯥꯟꯕ
ꯑꯁ ꯅꯪꯒꯤ ꯅꯪꯒꯤ ꯃꯄꯥꯟꯂꯣꯝꯗꯒꯤꯗꯣ ꯄꯨꯔꯛꯀꯅꯨ
ꯍꯣꯏ ꯍꯣꯏ ꯍꯣꯏ ꯑꯗꯨ ꯃꯔꯛ ꯃꯔꯛꯇ ꯀꯩꯅꯣ ꯁꯣꯏꯒꯦ ꯇꯧꯋꯦꯕ ꯑꯍꯥꯟꯕ ꯑꯣꯏꯕꯅꯤꯅꯀꯣ ꯑꯗꯨꯒꯤ ꯃꯔꯛ ꯃꯔꯛꯇ ꯁꯣꯏꯒꯦ ꯇꯧꯕ
ꯎꯝ
ꯇꯥꯕ꯭ꯔꯣ
ꯍꯣꯏ ꯇꯥꯏ ꯇꯥꯏ ꯀꯩꯅꯣ ꯅꯣꯏ ꯅꯣꯡ ꯆꯨꯕ꯭ꯔꯣ ꯑꯗꯨꯗ
ꯇꯥꯗꯦ ꯀꯩꯕ
ꯑꯣ
ꯅꯣꯡ ꯀꯩꯕ
ꯅꯣꯡ ꯆꯨꯕ꯭ꯔꯣ
ꯆ
ꯑꯣ ꯍꯣꯏ ꯉꯁꯥꯏ ꯆꯨꯔꯝꯃꯦ ꯑꯗꯨꯕꯨ ꯍꯧꯖꯤꯛꯇꯤ ꯆꯨꯗꯦ
ꯍꯥ
ꯁꯤꯗ ꯅꯣꯡ ꯆꯨꯗꯤꯑꯕ ꯅꯣꯡ ꯆꯨꯗꯦ
ꯐꯔꯦ
ꯀꯩꯀꯩ ꯍꯣꯠꯅꯔꯤꯒꯦ
ꯀꯩꯁꯨ ꯍꯣꯠꯅꯗꯦꯗ ꯑꯗꯨꯝ ꯄꯪꯅꯩ ꯂꯩꯔꯤꯌꯦ
ꯑꯣ ꯑꯣ ꯃꯩꯇꯩꯂꯣꯟꯗꯤ ꯅꯪꯗꯤ ꯐꯖꯅ ꯉꯥꯡꯉꯦ ꯑꯩꯈꯣꯏꯗꯤ ꯐꯖꯅ ꯀꯩꯅꯣ ꯑꯦ ꯑꯦ ꯁꯣꯏꯒꯦ ꯇꯧꯋꯦ ꯇꯨ ꯀꯩꯅꯣ ꯐꯖꯅ ꯉꯥꯡꯕ ꯐꯖꯅ ꯉꯥꯡꯕꯖꯨ ꯍꯩꯇꯦ ꯑꯗꯨ ꯑꯣꯏꯔꯖꯨ ꯑꯗꯣ ꯉꯥꯡꯒꯦ ꯉꯥꯡꯕ ꯍꯩꯅꯤꯡꯉꯥꯏ ꯍꯥꯏꯅ ꯀꯟꯅ ꯍꯣꯠꯅꯔꯤ ꯍꯥꯏꯇꯥꯔꯦ
ꯍꯣꯏ ꯍꯣꯏ ꯇꯝꯃꯨ ꯇꯝꯗ꯭ꯔꯗꯤ ꯍꯩꯔꯣꯏ ꯑꯗꯨꯛ ꯐꯖꯅ ꯉꯥꯡꯕ ꯍꯩꯗꯨꯗꯤ
ꯑ ꯑꯁꯤꯒꯤ ꯑꯁꯤꯒꯤꯗ ꯇꯝꯒꯦ ꯑꯁꯤꯒꯤꯗ
ꯍꯣꯏ ꯇꯝꯃꯣ ꯑꯣ ꯈꯨꯗꯣꯡꯆꯥꯥꯕ ꯂꯧꯔꯒꯀꯣ
ꯍꯣꯏ ꯌꯦꯁ ꯈꯨꯗꯣꯡ ꯌꯥꯝ ꯆꯥꯏ ꯍꯥꯏꯇꯥꯔꯦ
ꯎꯝ
ꯀꯩꯅꯣ ꯅꯆꯤꯟ ꯅꯅꯥꯎ ꯏꯃꯥ ꯏꯄꯥ ꯁꯣꯏꯒꯦ ꯇꯧꯋꯦ ꯏꯃꯥ ꯏ
ꯅꯪꯅ ꯍꯥꯏꯅꯤꯡꯉꯤꯁꯦ ꯈꯪꯉꯦ ꯅꯆꯤꯟꯤꯟ ꯅꯎ ꯀꯌꯥ ꯁꯨꯒꯦ ꯍꯥꯏꯅ ꯍꯪꯅꯤꯡꯉꯤꯔꯣ
ꯍꯣꯏ ꯍꯣꯏ ꯍꯣꯏ ꯃꯥꯅꯦ ꯃꯥꯅꯦ ꯍꯥꯏꯇꯥꯔꯦ
ꯏꯆꯤꯜ ꯏꯅꯥꯎꯁꯦ ꯃꯔꯤ ꯁꯨꯏꯀꯣ
ꯎꯝ
ꯅꯪꯒꯤ ꯅꯪꯒꯤ ꯅꯅꯥꯇ ꯀꯅꯥ ꯂꯩꯕ꯭ꯔꯣ
ꯃꯤ ꯑꯃ ꯂꯩꯕꯒꯤꯅꯦ ꯑꯗꯨ ꯑꯩꯅ
ꯑꯗꯨ ꯑꯗꯨ ꯑꯗꯨ ꯈ꯭ꯔ ꯑ
ꯑꯦ ꯑꯗꯨ ꯇꯧꯅꯨ ꯑꯗꯨ ꯑꯦꯛꯁꯟ ꯑꯦ ꯁꯣꯔꯤ ꯈꯨꯠ ꯈꯨꯠ ꯍꯥꯏꯔꯒ ꯂꯩꯝꯃꯦ
ꯑꯁ ꯅꯪ ꯁꯣꯏꯔꯣꯏ ꯗ ꯉꯁꯤ
ꯑꯩ ꯈꯨꯠ ꯍꯥꯏꯔ ꯂꯩꯕꯅꯦ ꯑꯗꯣ
ꯑꯃꯒꯤꯁꯨ ꯌꯥꯗꯕ ꯑꯃꯒꯤꯁꯨ ꯌꯥꯗꯕ ꯂꯣꯏꯅ ꯆꯥꯏꯅꯤꯀꯣ
ꯎꯝ ꯍꯣꯏ ꯑꯗꯣ ꯏꯃꯥ ꯏꯄꯥꯗꯤ ꯀꯔꯤ ꯇꯧꯔꯒ ꯂꯩꯕ꯭ꯔꯣ꯫
ꯑꯗꯨꯝ ꯊꯕꯛ ꯃꯆꯥ ꯃꯆꯥ ꯇꯧꯔꯒ ꯂꯩ ꯍꯥꯏꯗꯤ ꯏꯃꯨꯡ ꯄꯨꯅꯕꯄꯣ ꯀꯟꯅ ꯇꯧꯔꯤꯌꯦ꯫
ꯑꯣ꯫ ꯃꯤꯡꯁꯨ ꯍꯥꯏꯕ ꯌꯥꯒꯦꯔꯣ ꯌꯥꯔꯣꯏꯗ꯭ꯔꯣ ꯑꯁꯤ ꯁꯤꯗꯤ ꯈꯪꯗꯦ ꯑꯩꯗꯤ ꯑꯣꯏꯁ ꯌꯥꯗꯕꯅꯤ ꯑꯣ ꯑꯣꯀꯦ ꯑꯣꯀꯦ ꯑꯣꯀꯦ꯫ ꯑꯩꯗꯤ ꯑꯍꯥꯟꯕ ꯇꯧꯕꯅꯤꯅꯀꯣ ꯑꯍꯥꯟꯕ ꯇꯧꯕꯅꯤꯅ ꯑꯩꯗꯤ ꯈꯪꯗꯕ ꯃꯤꯡ ꯍꯥꯏꯕ ꯌꯥꯕ ꯌꯥꯗꯕ ꯂꯩꯌꯦꯅ꯫
ꯑꯗꯣ ꯅꯪ ꯇꯧꯗ꯭ꯔꯤꯉꯩꯗ ꯍꯥꯟꯅ ꯐꯖꯅ ꯄꯥꯒꯗꯕꯅꯤ꯫
ꯑꯩ ꯈꯖꯛ ꯑꯣ ꯈꯔ ꯄꯥꯏꯌꯦ ꯈꯔ ꯄꯥꯏ ꯑꯗꯨꯕꯨ ꯈꯔ ꯀꯔꯤ ꯍꯥꯏꯁꯤꯔ ꯑꯣ ꯑꯣ꯫ ꯑꯗꯨꯝ ꯍꯥꯟꯅ ꯉꯥꯡꯕꯒꯤ ꯃꯑꯣꯡꯗ ꯑꯗꯨꯝ ꯉꯥꯡꯒꯦ ꯇꯧꯕ꯫ ꯇꯧꯕ ꯍꯥꯏꯇꯥꯔꯦ꯫
ꯑꯁ ꯑꯗꯨꯃꯥꯏꯅꯗꯤ ꯇꯧꯕ ꯌꯥꯔꯔꯣꯏ꯫
ꯍꯥꯟꯅ ꯉꯥꯡꯕꯗꯣ ꯑꯗꯨꯃꯥꯏꯅ ꯉꯥꯡꯒꯦ ꯇꯧꯕ꯫
ꯍꯥꯟꯅ ꯉꯥꯡꯕꯗꯣ ꯉꯥꯡꯕꯕꯨꯗꯤ ꯌꯥꯏ ꯑꯗꯨꯕꯨ ꯍꯥꯏꯔꯛꯑꯣ꯫
ꯑꯩ ꯂꯣꯏ
ꯑꯣ ꯅꯪꯒꯤ ꯅꯪꯒꯤ ꯅꯪꯒꯤ ꯈꯣꯟꯖꯦ ꯌꯥꯝꯅ ꯆꯞꯄꯦ꯫
ꯀꯩꯒꯤꯔꯣ꯫ ꯅꯦꯠꯋꯥꯛ꯫
ꯃꯐꯝ ꯈꯔ ꯐꯕ ꯃꯐꯝ ꯈꯔ ꯐꯕꯗ ꯐꯕꯗ ꯆꯠꯂꯣ
ꯑꯩ ꯃꯐꯝ ꯈꯔ ꯐꯖꯕꯗ ꯆꯠꯄꯅꯤꯅꯦ ꯀꯩꯅꯣꯅꯦ ꯁꯤ ꯈꯔ ꯇꯥꯕ ꯅꯨꯡꯉꯥꯏꯕ꯭ꯔꯣ
ꯍꯣꯏ ꯍꯣꯏ ꯍꯣꯏ ꯍꯣꯏ ꯌꯥꯔꯦ ꯌꯥꯔꯦ
ꯌꯥꯔꯕꯣ
ꯑ
ꯑꯗꯨꯗꯤ ꯊꯣꯡꯒꯥꯟꯗ ꯂꯦꯞꯈ꯭ꯔꯒꯦ
ꯑꯗꯣ ꯂꯦꯞꯄꯕꯨꯗꯤ ꯌꯥꯏ ꯑꯗꯨ ꯀꯔꯤ ꯅꯅꯥꯛꯇ ꯃꯤ ꯂꯩꯔꯗꯤ
ꯏꯅꯥꯛꯇ ꯃꯤ ꯍꯣꯏ ꯂꯩ ꯑꯗꯨꯕꯨ ꯑꯩꯅ ꯁꯤ ꯇꯧꯒꯅꯨ ꯑꯗꯨ ꯉꯥꯡꯒꯅꯨ ꯍꯥꯏꯔꯒ ꯂꯩꯕꯅꯦ
ꯑꯩ ꯁꯤꯔꯦꯗ
ꯀꯗꯥꯏ ꯂꯩꯕ꯭ꯔꯣ ꯌꯨꯝꯗ ꯂꯩꯕ ꯅꯠꯇ꯭ꯔꯣ
ꯀꯩꯍꯥꯏꯕ ꯑ ꯌꯨꯝꯗ ꯂꯩꯕ ꯑꯧ ꯌꯨꯝꯗ ꯂꯩꯌꯦ꯫
ꯑꯣ ꯑꯣ ꯑꯣ꯫ ꯑꯩꯗꯤ ꯌꯨꯝꯗ ꯅꯠꯇꯤꯌꯦ ꯏꯃꯥꯟꯅꯕ ꯈꯣꯏꯗ ꯀꯣꯏꯕ ꯆꯠꯄꯅꯦ꯫ ꯑꯗꯨꯒꯤ ꯑꯃꯒꯤ ꯃꯈꯣꯟ ꯇꯥꯕ꯭ꯔꯥ ꯈꯪꯗꯦ꯫
ꯉꯁꯥꯏꯗꯤ ꯇꯥꯔꯝꯃꯦ ꯍꯧꯖꯤꯛꯇꯤ ꯇꯥꯗ꯭ꯔꯦ꯫
ꯌꯥꯔꯕꯣ ꯍꯧꯖꯤꯛꯇꯤ꯫
ꯍꯣꯏ꯫
ꯍꯧꯖꯤꯛꯇꯤ ꯀꯩꯅꯣꯒꯤ ꯆꯥꯛ ꯍꯤꯟꯖꯥꯡ ꯊꯣꯡꯕꯒꯤ ꯀꯩꯅꯣꯗ ꯀꯩꯅꯣꯗ ꯐꯝꯃꯒꯂꯩ ꯅꯠꯇꯤꯌꯦ ꯃꯇꯝ ꯅꯠꯇꯤꯌꯦ ꯆꯥꯛ ꯏꯟꯁꯥꯡ ꯊꯣꯡꯕꯒꯤ ꯀꯩꯅꯣ ꯂꯩꯌꯦꯅ꯫
ꯁꯦꯝ ꯁꯥꯗꯅ ꯂꯩꯌꯦ꯫ ꯍꯥꯏꯕ꯭ꯔꯣ ꯍꯥꯏꯅꯤꯡꯉꯤꯔꯣ ꯑꯗꯨꯃꯥꯏꯅ ꯅꯪ ꯍꯧꯖꯤꯛ ꯂꯦꯞꯄꯤꯁꯤꯔꯣ꯫
ꯑꯩ ꯂꯦꯝꯇꯦ ꯑꯩ ꯐꯝꯃꯦ ꯑꯩ ꯄ ꯆꯥꯛ ꯌꯦꯟꯁꯥꯡ ꯆꯥꯛ ꯏꯟꯁꯥꯡ ꯊꯣꯡꯅꯤꯉꯥꯏ ꯀꯩꯅꯣ ꯁꯦꯝ ꯁꯥꯕ ꯃꯐꯝ ꯂꯩꯌꯦꯅ
ꯑꯣ ꯑꯣ ꯑꯗꯨꯗ ꯂꯦꯞꯄꯤꯔꯣ
ꯑꯗꯨꯗ ꯐꯝꯕ
ꯑꯁꯤꯗ ꯈꯛꯇꯪ ꯅꯠꯇꯦ ꯑꯇꯣꯞ ꯑꯇꯣꯞꯄꯗꯁꯨ ꯑꯗꯨꯝ ꯋꯥꯔꯤ ꯁꯥꯕ ꯌꯥꯏꯅ
ꯌꯥꯏ ꯌꯥꯏ
ꯑꯩꯗꯤ ꯉꯁꯤ ꯑꯍꯥꯟꯕ ꯇꯧꯕꯅꯤꯅ ꯁꯤꯅꯦ ꯑꯗꯨꯅꯦ ꯍꯥꯏꯕꯗꯨ ꯈꯔꯛꯇꯤ ꯈꯪꯉꯦ ꯑꯗꯨ ꯑꯣꯏꯔꯁꯨ ꯍꯥꯟꯅ ꯇꯧꯈꯤꯕ ꯃꯑꯣꯡꯒꯨꯝꯅ ꯑꯃꯨꯛꯀ ꯉꯥꯡꯒꯦ ꯇꯧꯅꯤꯡꯉꯥꯏ ꯑꯗꯨꯝ ꯇꯧꯔꯒ ꯂꯩꯕ
ꯑꯥ ꯑꯗꯨꯗꯤ ꯌꯥꯗꯕꯅꯦ ꯈꯪꯉꯦ ꯒ꯭ꯌꯥꯟ ꯇꯥꯢ ꯒ꯭ꯌꯥꯟ ꯇꯥꯢ
ꯑꯁ ꯌꯥꯝ ꯋꯥꯏꯍꯦ ꯃꯩꯇꯩꯂꯣꯟꯁꯨ ꯀꯩꯅꯣ ꯌꯥꯝꯅ ꯉꯥꯡꯕ ꯄꯨꯂꯞ ꯍꯩꯕ ꯅꯣꯏꯒꯨꯝꯅ ꯍꯥꯏ
ꯑꯩꯈꯣꯏꯁꯨ ꯇꯥꯝꯂꯒ ꯍꯩꯔꯤꯅꯦꯗ ꯀꯌꯥꯝ ꯍꯥꯏꯕꯗꯤ ꯅꯠꯇꯦꯗ
ꯑꯁ ꯅꯪꯗꯤ ꯌꯥꯝ ꯍꯩꯗ ꯅꯈꯣꯜ ꯇꯥꯕ ꯀꯥꯟꯗ ꯌꯥꯝ ꯐꯖꯩꯌꯦ ꯅꯪꯗꯤ ꯋꯥ ꯉꯥꯡꯕ ꯌꯥꯝ ꯍꯩꯌꯦ ꯎ
ꯑꯁ ꯍꯩꯇꯦ ꯍꯩꯇꯦ
ꯀꯩꯅꯣꯒꯤ ꯍꯣꯔꯦꯟ ꯍꯥꯏꯌꯣ ꯍꯣꯏ ꯑꯩ ꯉꯥꯏꯔꯒ ꯂꯩꯔꯝꯒꯦ
ꯍꯣꯏ ꯍꯣꯏ ꯑꯩ ꯁꯤꯔꯦ ꯁꯤ ꯑꯉꯥꯡꯁꯦ ꯑꯉꯥꯡꯁꯦ
ꯆꯍꯤ ꯀꯌꯥ ꯁꯨꯔꯕꯣ ꯅꯪꯕꯨ
ꯑꯗꯨꯒꯨꯝꯕꯗꯨꯁꯨ ꯌꯥꯝꯅ ꯀꯩꯅꯣ ꯇꯧꯕꯅꯤꯅꯦꯍꯦ
ꯑꯣꯀꯦ ꯑꯣꯀꯦ ꯑꯣꯀꯦ ꯑꯣꯀꯦ ꯇꯥꯕ꯭ꯔꯣ ꯇꯥꯕ꯭ꯔꯣ ꯈꯛꯇ ꯍꯥꯏꯔꯒꯦ ꯀꯩꯅꯣ ꯏꯃꯥ ꯏꯄꯥꯗꯤ ꯅꯨꯡꯉꯥꯏꯔꯒ ꯂꯩꯕ ꯅꯠꯇ꯭ꯔꯣ
ꯍꯣꯏ ꯏꯃꯥ ꯏꯄꯥꯥ ꯌꯥꯝ ꯅꯨꯡꯉꯥꯏ ꯂꯩꯌꯦ ꯅꯣꯏꯗꯤ ꯑꯗꯨꯝ ꯅꯥꯕ ꯈꯣꯠꯄ ꯂꯩꯇꯕ꯭ꯔꯣ
ꯂꯩꯇꯦꯗ ꯍꯧꯖꯤꯛꯀꯥꯟꯁꯦ ꯂꯧ ꯂꯤꯡꯕ ꯃꯇꯝꯅꯤꯅ ꯑꯩ ꯇꯞ ꯇꯞꯅ ꯍꯥꯏꯒꯦ ꯂꯧ ꯂꯤꯡꯕ ꯃꯇꯝꯅꯤꯅ ꯂꯧ ꯂꯤꯡꯉꯥꯒ ꯂꯩꯌꯦ
ꯍꯣꯏ ꯍꯣꯏ ꯑꯗꯨꯃꯥꯏꯅ ꯍꯥꯏꯌꯣ
ꯂꯧ ꯂꯧ ꯂꯤꯡꯡꯂꯒ ꯂꯩꯕꯅꯦ ꯍꯧꯖꯤꯛꯀꯥꯟꯁꯦ ꯑꯗꯨꯒꯤ ꯅꯨꯡꯉꯥꯏꯌꯦ ꯋꯥꯏꯑꯦ ꯍꯥꯏꯇꯥꯔꯦ ꯅꯠꯇ꯭ꯔꯥ
ꯑ ꯌꯥꯝ ꯋꯥꯔꯝꯒꯗꯤ ꯃꯣꯏꯁꯨ
ꯋꯥꯗꯕꯅꯤꯗ
ꯑꯦ ꯀꯩꯗꯧꯕꯩ ꯂꯧ ꯆꯠꯕꯕꯨ ꯅꯨꯡꯉꯥꯏꯕ ꯊꯕꯛꯔꯣ
ꯍꯣꯏ ꯍꯣꯏ ꯃꯥꯅꯦ ꯃꯥꯅꯦ ꯂꯧ ꯂꯤꯡꯕ ꯂꯧ ꯆꯠꯄ ꯍꯥꯏꯕꯁꯦ ꯋꯥꯗꯕꯅꯦꯗ
ꯎꯝ ꯅꯪ ꯒꯤꯗꯤ ꯋꯥꯔꯝꯃꯣꯏ
ꯋꯥꯕꯅꯦ ꯑꯁꯦꯡꯕ ꯋꯥꯕꯅꯦꯗ ꯑꯩꯅ ꯃꯇꯝꯁꯦ ꯀꯣꯏꯍꯟꯁꯤꯔꯥ ꯍꯥꯏꯅ ꯇꯧꯕ ꯑꯗꯨꯒꯤꯅꯦ
ꯑꯦ ꯖꯥꯠ ꯖꯥꯠꯅꯤꯍꯦ
ꯋꯥꯕꯅꯦꯗ ꯂꯧ ꯂꯤꯡꯕ ꯍꯥꯏꯌꯨꯅꯦ